ꯍꯜꯂꯣ ꯆꯥꯛ ꯆꯔꯕ꯭ꯔꯣ ꯀꯩ ꯃꯊꯦꯜ ꯆꯔꯥꯒꯦ ꯌꯦꯟ ꯊꯣꯡꯗ꯭ꯔꯣ ꯍꯥꯋꯥꯏ ꯊꯣꯡꯕ ꯆꯥꯏꯌꯦ ꯅꯨꯡꯉꯥꯏꯅꯤ ꯍꯥꯑꯣꯕꯅꯤꯅꯦ
ꯑꯣ
ꯀꯩ ꯃꯊꯦꯜ ꯆꯔꯥꯒꯦꯕ
ꯉꯥꯁꯤ ꯏꯔꯣꯝꯕꯥ ꯑꯃꯒ ꯆꯝꯐꯨꯠ ꯑꯃ ꯇꯧꯔ ꯀꯩꯇꯁꯤꯕꯣ ꯆꯥꯛ ꯆꯗ꯭ꯔꯤꯕꯤ ꯑꯣ ꯏꯔꯣꯝꯕ ꯍꯥꯎꯌꯦ
ꯥꯏ ꯈꯣꯡꯛꯇ ꯍꯧꯔꯛꯅꯤꯅ ꯍꯋꯥꯏ ꯊꯣꯡꯕ ꯀꯥꯏꯗꯨ ꯍꯥꯎꯔꯤꯕ ꯍꯧꯖꯤꯛꯀꯥꯟ ꯌꯨꯛ ꯃꯅ ꯍꯥꯎꯋꯕ ꯑꯗꯒꯤ
ꯑꯩ ꯌꯦꯟꯗꯦꯝ ꯑꯃ ꯌꯦꯟꯗꯦꯝ ꯍꯥꯞꯆꯤꯜꯂꯒ ꯊꯣꯡꯕꯗꯨꯗꯤ ꯍꯥꯎꯋꯦꯕ ꯍꯋꯥꯏꯗꯣ ꯍꯧꯖꯤꯛ
ꯑꯗꯒꯤ ꯏꯔꯨꯝꯕ ꯐꯪꯉꯦ ꯄꯣꯉꯥꯎꯗ ꯍꯥꯎꯋꯦ ꯃꯣꯔꯣꯛ ꯑꯣꯏꯕ ꯊꯥꯡꯖꯤꯡ ꯍꯥꯞꯆꯤꯜꯕꯅꯤ ꯑꯗꯨꯅꯗꯤ ꯀꯥꯡ ꯃꯇꯝ ꯌꯧꯕꯅꯤꯅ ꯍꯧꯖꯤꯛꯇꯤ ꯆꯦ ꯁꯨꯋꯦ ꯑꯗꯨ ꯀꯥꯡꯅ ꯀꯃꯥꯏꯅ ꯇꯧꯁꯦ ꯍꯥꯏꯅꯣ ꯀꯥꯡꯁꯤ ꯅꯥꯍꯋꯥꯏꯁꯤ ꯎꯇꯤ ꯑꯃ ꯇꯧꯔꯕ ꯏꯔꯣꯝ ꯑꯃ ꯇꯧꯔꯕ ꯆꯝꯐꯨꯠ ꯑꯃ ꯑꯗꯨ ꯃꯉꯥꯏ ꯑꯗꯒꯤ ꯌꯦꯟ ꯊꯣꯡꯅ ꯊꯣꯡꯖꯤꯜꯂꯅꯤ
ꯑ ꯀꯥꯡ ꯑꯩꯗꯤ ꯀꯩꯅꯣ ꯇꯧꯔꯒ ꯌꯥꯝꯅ ꯈꯦꯠꯁꯤꯌꯣ ꯀꯩꯔꯣ ꯇꯧꯔꯒ ꯕꯥꯃꯣꯟ ꯒꯤ
ꯈꯣꯏꯅꯥ ꯊꯣꯡꯕ ꯉꯝꯕꯗꯨ ꯅꯠꯇꯦ
ꯑ
ꯀꯣꯔꯐꯨ ꯑꯃ ꯑ ꯊ ꯊꯣꯛꯣꯡꯉꯒ ꯑꯗꯨꯝ ꯃꯐꯝ ꯌꯥꯝ ꯆꯥꯕꯗꯤꯈꯖꯤꯁꯨ ꯅꯠꯇꯦ ꯀꯩꯅꯣ
ꯌꯥꯔꯦ ꯑꯗꯨꯝ ꯇꯧꯔꯅꯤ ꯀꯦꯆꯤ ꯀꯦꯆꯤ ꯑꯗꯨꯝ ꯇꯧꯔꯅꯤ ꯎꯁꯣꯏꯗꯨ ꯎꯇꯤꯗꯨꯒ ꯇꯧꯔꯒ
ꯃꯤ ꯌꯥꯝꯕꯅꯤꯅ ꯀꯔ ꯀꯦ ꯑꯉꯥꯡ ꯌꯥꯝꯕꯅꯤꯅ ꯍꯧꯖꯤꯛꯇꯤ ꯎꯇꯤ ꯍꯥꯏꯔꯣ ꯁꯤ ꯂꯧꯗ ꯌꯥꯔ ꯎꯁꯣꯏ ꯎꯇꯤꯅꯥ ꯍꯥꯎꯕ ꯍꯦꯜꯂꯦ
ꯑꯩꯈꯣꯏ
ꯅꯥꯀꯨꯄꯤ
ꯇꯥꯡ ꯇꯥꯡ ꯃꯥꯟꯂꯦꯅꯦ ꯇꯣꯔꯣꯕꯣꯠ
ꯇꯣꯔꯣꯕꯣꯠ ꯇꯥꯉꯦ ꯑꯗꯨꯝ ꯃꯥ ꯀꯨꯏꯅꯤ ꯂꯤꯔꯒꯁꯨ ꯊꯝꯕ ꯌꯥꯏꯅ ꯑꯗꯨꯝ ꯑꯗꯨꯅ ꯇꯥꯡꯉꯦꯕ ꯍꯥꯏꯗꯤ
ꯎꯝ ꯇꯣꯔꯣꯕꯣꯛꯀꯤꯗꯣ ꯉꯍꯥꯟ ꯇꯃꯥꯡ ꯇꯔꯗꯕꯔꯥ
ꯇꯥꯡꯉꯦ ꯑꯗꯒꯤ ꯍꯧꯖꯤꯛ ꯇꯥꯡꯉꯛꯀꯗ ꯅꯥꯀꯨꯄꯤ ꯇꯥꯡꯉꯛꯑꯅꯤ ꯑꯗꯒꯤ ꯎꯁꯣꯏ ꯇꯥꯡꯉꯛꯑꯅꯤ ꯃꯟꯒꯜ ꯃꯛ ꯉꯥꯏ ꯇꯦ ꯀꯔꯤꯗꯧꯔꯤꯅꯣ ꯀꯩꯗꯧꯔꯝꯃꯤꯅꯣ ꯑꯥ ꯅꯨꯉꯥꯏꯇꯦ ꯋꯥꯛꯁꯤꯅꯥ ꯃꯔꯣꯟ ꯑꯃꯥ ꯄꯥꯠ ꯄꯠ